ꯂꯧꯁꯤꯟꯕ ꯉꯝꯗꯕ
ꯑꯥ- ꯇꯥꯖ ꯇꯥꯖ ꯃꯍꯜꯒ ꯈꯨꯖꯞ ꯄꯤꯅ ꯆꯞꯄꯒ ꯊꯥꯡꯒꯠ- ꯈ꯭ꯔꯦꯀꯣ
ꯅꯩꯕ꯭ꯔꯥ ꯑꯩꯖꯦ ꯑꯗꯨꯝ
ꯍꯨꯝ ꯍꯨꯝ ꯍꯨꯝ ꯁꯍ ꯍꯍ ꯑꯩ ꯏꯇꯣꯝ ꯍꯥꯏꯒꯤꯒꯦ- ꯍꯥꯏꯁ ꯂꯩꯥꯔꯝꯃꯤꯃꯦ ꯍꯍ ꯅꯪ ꯐꯣ ꯐꯣꯟ ꯇꯧꯔꯛꯄ ꯆꯞ ꯆꯥꯔꯦ
ꯅꯩꯈꯥꯏꯕ꯭ꯔꯥ ꯑꯩꯈꯣꯏꯖꯨ ꯑꯗꯨꯝ
ꯅꯩꯈꯥꯏꯒ꯭ꯔꯦ
ꯌꯥꯕꯅꯦ ꯑꯗꯨꯝ
ꯎ ꯍꯝ
ꯀꯩ ꯆꯥꯟꯅꯔꯤꯒꯦ ꯅꯣꯛꯅꯤꯡꯉꯤꯖꯦ
ꯀꯩꯅꯣ ꯅꯪ ꯈꯨꯖꯞꯄꯤꯒ ꯆꯞꯄꯗꯨꯗꯅꯤ ꯀꯩꯅꯣ ꯅꯩꯔꯦ ꯍꯥꯏꯖ- ꯀꯩꯅꯣ ꯏꯁ ꯁꯦꯠꯇꯠꯂꯤ ꯀꯩꯅꯣ
ꯏꯁ ꯃꯣꯏ ꯐꯣꯇꯣꯀꯥꯄ ꯃꯤꯗꯨꯅ ꯑꯗꯨꯃꯥꯏꯅ ꯂꯩꯌꯣꯌꯦ ꯃꯣꯏ ꯐꯣꯇꯣ ꯀꯥꯞ- ꯑꯗꯨꯗ ꯃꯣꯏ ꯐꯣꯇꯣ ꯀꯥꯞꯐꯝ ꯂꯩ ꯐꯣꯇꯣ ꯀꯥꯞꯀꯦ ꯀꯥꯞꯀꯦꯅ ꯀꯣꯏꯇꯥꯟ ꯇꯥꯟꯅꯔꯛꯇꯣꯏꯅꯦꯕ
ꯑꯣ ꯑꯗ ꯀꯥꯞꯐꯜꯂꯤꯔꯥꯕ
ꯃꯣꯏ ꯑꯗꯨꯃꯥꯏꯅꯅꯦ ꯅꯣꯏ ꯁꯨꯃꯥꯏꯅ ꯂꯩꯔꯣ ꯅꯈꯨꯠ ꯅꯀꯣ ꯇꯥꯖ ꯃꯍꯜ ꯃꯇꯣꯟꯗꯣ ꯄꯥꯏꯔꯣ ꯁꯤꯅꯤ ꯃꯣꯏ ꯍꯥꯏꯗꯣꯏꯁꯦ ꯂꯩ ꯑꯗꯨ ꯃꯥꯁꯨ ꯌꯥꯝꯅꯒ ꯄꯥꯈꯠꯄꯅꯤꯕ
ꯑꯥ
ꯎꯔꯕꯣ ꯑꯥ ꯀꯔꯤ ꯃꯣꯏꯒꯤ ꯐꯣꯇꯣꯖꯦ ꯌꯦꯡꯉꯨꯅꯦ ꯐꯣꯇꯣꯑꯝꯗꯥ ꯂꯨꯄꯥ ꯐꯣꯇꯣ ꯀꯨꯟ ꯀꯥꯞꯄꯦꯀꯣ ꯐꯣꯇꯣ ꯀꯨꯟ ꯀꯥꯞꯄꯗꯕꯨ ꯂꯨꯄꯥ ꯆꯅꯤꯒ ꯂꯧꯕ ꯋꯥꯅꯤ
ꯐꯣꯇꯣ ꯀꯨꯟꯗ ꯏ ꯇꯔꯥ ꯇꯔꯥ ꯆꯪꯉꯦ ꯐꯣꯇꯣ ꯑꯃꯗ
ꯀꯥꯏꯗꯩ ꯇꯔꯥ ꯇꯔꯥꯅꯣ
ꯁꯠ ꯅꯤ ꯑꫭꯏꯔꯗꯤ
ꯆꯝꯔꯤ
ꯆꯥꯝ ꯨꯔꯤ
ꯍꫭꯏꯃꯤ
ꯑꯁ ꯂꫭꯏꯔꯦꯍꯦ ꯆꯟ ꯑꯗꯨꯗꯤ ꯆ ꯑ ꯂꯨꯄꯥ ꯀꯨꯟ ꯀꯨꯟꯔꫭ
ꯀꯩꯟ ꯍꫭꯏ ꯀꯨꯟ ꯀꯨꯟ ꯑꫭꯏꯗꫭꯏꯕ
ꯎ ꯕꯦꯔꯥꯅꯤ
ꯇꯥꯡꯗ꯭ꯔꫭ
ꯇꯥꯡꯉꯤ ꯀꯥꯞꯄꯤꯕꯩꯕꯨ ꯆꯥꯝꯕꯁꯨ ꯅꯠꯇꯕ
ꯑꯗꯨꯅꯦ ꯍꯥꯏꯁꯦ ꯆꯥꯝ ꯃꯛꯄ ꯑꯣꯏꯗꯤ ꯌꯥꯏꯕ ꯆꯥꯝꯖꯨ ꯆꯥꯝꯗꯦ ꯗꯩ ꯐꯣꯇꯣꯗꯣ ꯃꯣꯏ ꯀꯥꯞꯄꯤꯁꯦ ꯀꯨꯟꯗꯒ ꯍꯦꯟꯗꯦꯕꯀꫭ
ꯑꯥ
ꯗ ꯗꯥꯏꯛ ꯐꯤꯛꯁꯅꯤ
ꯑꯁ ꯂꫭꯔꯦꯍꯦ
ꯑꯗꯨꯏ ꯀꯨꯟꯗꯨꯗ ꯅꯪ ꯑ ꯊꯤꯕ ꯈꯣꯠꯄ ꯑꯝꯇ ꯌꯦꯡꯗꯦ ꯃꯤꯠ ꯎꯏꯁꯜꯂꯁꯨ ꯑꯗꯨꯝ ꯁꯣꯏꯕ ꯆꯤꯡꯗꫭꯏꯕ ꯏꯁꯥꯅ
ꯑꯦ
ꯑꯗꯨ ꯍꯟꯅ ꯀꯥ ꯍꯟꯅ ꯀꯥꯞꯇꯨꯏ ꯅꯠꯇꯕ
ꯎꯍ
ꯎ ꯏ ꯀꯥꯒ꯭ꯔ ꯇꯧꯕꯤꯅꯦꯃꯤ ꯉꯔꯥꯡꯁꯦ ꯑꯩꯈꯣꯏꯅ ꯐꯣꯇꯣ ꯀꯨꯟ ꯈꯛꯇꯪ ꯀꯥꯞꯇꯣꯏꯅꯤ ꯐꯣꯇꯣ ꯀꯨꯟ ꯐꯣꯇꯣ ꯇꯔꯥ ꯈꯛꯇꯪ ꯍꯥꯏꯔꯝꯕꯗꯒꯤ ꯉꯔꯥꯡꯗ ꯃꯌꯥꯥꯡ ꯍꯥꯏꯔꯗꯅ
ꯑꯥ
ꯂꯦꯄꯨ ꯁꯨꯃꯥꯏ ꯂꯦꯄꯨ ꯄꯪꯇꯧ ꯇꯧꯁꯜꯂꯛꯑꯦ
ꯑ
ꯑꯩꯅ ꯐꯣꯇꯣ ꯀꯥꯞꯄ ꯂꯣꯏꯁꯤꯜꯂꯁꯤ ꯍꯥꯏꯔꯦꯀꯣ ꯃꯥꯅ ꯌꯥꯗꯕꯤꯅꯦ ꯃꯌꯥꯏꯅꯤꯅ ꯂꯦꯄꯨ ꯂꯦꯄꯨ ꯂꯣꯏꯗꫭꯔꯦ ꯂꯣꯏꯗꫭꯔꯦ ꯍꯥꯏꯔꯒ
ꯎꯝ
ꯗꯨꯒ ꯀꯌꯥ ꯇꯥꯔꯦ ꯍꯪꯉꯨ ꯀꯥꯟꯗ ꯆꯥꯝꯔꯤꯅꯦ ꯍꯥꯏꯔꯛꯄ ꯋꯥꯅꯤ
ꯎ ꯎꯁ
ꯄꯨꯔꯥ ꯕꯦꯔꯥꯅꯤꯕꫭ ꯃꫭꯏ ꯃꯌꯥꯡꯁꯦ
ꯕꯦꯔꯥꯅꯤꯗ
ꯑꯁ ꯃꯣꯏ ꯄꯩꯁꯥꯖꯦꯗꯤ ꯄꯨꯔꯥ ꯀꯩꯅꯣꯝꯅꯤ ꯃꯣꯏ ꯈꯨꯇꯥꯟꯖꯤꯗꯤ ꯑ ꯇꯥꯖ ꯃꯍꯜ ꯆꯪꯕꯩꯗꯤ ꯈꯪ ꯉꯦꯅ ꯇꯤꯀꯦꯠꯀꯤ ꯑꯃꯨꯛꯁꯨ ꯄꯩꯁꯥ ꯂꯧꯔꯦꯅ ꯆꯪꯉꯛꯄꯒꯤ
ꯎꯝ
ꯑꯗꯩꯗ ꯇꯥꯖ ꯃꯍꯜ ꯌꯦꯡꯕꯩ ꯑꯃꯨꯛ ꯄꯩꯁꯥꯅꯦ ꯇꯥꯖ ꯃꯍꯜ ꯃꯅꯨꯡ ꯆꯪꯕꯩꯖꯨ ꯄꯩꯁꯥꯅꯦꯃꯤ
ꯑꯥ
ꯇꯥꯖ ꯃꯍꯜ ꯃꯅꯨꯡ ꯆꯪꯕꯩꯅꯅ ꯂꯨꯄꯥ ꯆꯅꯤ ꯆꯅꯤ ꯅꯦ ꯃꯤ ꯑꯃꯃꯝꯗ
ꯎꯝ ꯇꯤꯀꯦꯠ ꯠꯇꯅꯧ ꯀꯌꯥ
ꯂꯩꯀꯦꯗꯨꯗꯤ ꯀꯥꯟꯅꯣ ꯈꯪꯗꯦ
ꯎꯝ
ꯄꯨꯔꯥ ꯍꯥꯎ ꯍ ꯄꯨꯥ ꯀ ꯃꯃꯤ
ꯑꯅꯤꯗ
ꯑ ꯁꯥ ꯑꯗꯨ ꯑꯗꯨꯁꯤꯅꯠꯇꯦꯕꯀꯣ ꯑꯣ ꯃꯅꯨꯡꯁꯤꯗ ꯇꯨꯔꯤꯁ ꯒꯥꯏꯗ ꯌꯥꯝ ꯂꯩꯌꯦꯕ
ꯎꯝ
ꯃꯣꯏꯅ ꯂꯧꯕ ꯄꯩꯁꯥ ꯑꯗꯨ ꯂꯥꯛꯇꯕ ꯆꯠꯇꯦꯗꯒꯤꯀꯣ
ꯎꯝ
ꯁꯥꯇꯦ ꯃ ꯑꯗꯨꯗ ꯍꯥꯏꯔꯒꯤ ꯐꯔ ꯑꯗ ꯇ꯭ꯔꯤꯖꯥ ꯃꯜꯂꯕ ꯑꯗꯨ ꯑꯩꯈꯣꯏꯗ ꯑꯣꯏꯕꯒꯤ ꯆꯥꯠꯇꯦ ꯀꯔꯤ ꯍꯥꯏꯅꯤ ꯑꯗꯣ ꯑꯇꯣꯞꯄ ꯇꯨꯔꯤꯁ ꯐꯣꯔꯦꯟꯅꯔ ꯂꯥꯛꯄ ꯎ ꯀꯥꯡꯕꯨ ꯍꯥꯏꯔꯗꯤ ꯃꯣꯏꯈꯩ ꯑꯃꯨꯝ ꯂꯧꯈꯤꯗꯣꯏꯅꯦꯕ ꯅꯠꯇ꯭ꯔꯥ
ꯑꯝ ꯅꯣꯏ ꯀꯥꯏ ꯇꯧ ꯇꯧꯕ꯭ꯔꯣ ꯉꯔꯥꯡ
ꯑ
ꯒꯥꯏꯗꯀ ꯇꯧꯕ꯭ꯔꯕ
ꯇꯨꯗꯦꯗ ꯑꯩꯅ ꯑꯩꯈꯣꯏ ꯃꯔꯤ ꯃꯉꯥꯔꯛ ꯂꯥꯛꯑꯦ ꯍꯥꯏ ꯈꯟꯕ
ꯑꯥ
ꯑꯗꯒꯥꯃꯣꯏ ꯇꯧꯔꯛꯈꯤꯗ꯭ꯔꯦ ꯑꯗ ꯄꯥꯏꯌꯨꯀꯣ
ꯎꯝ
ꯑꯟꯑꯣꯗꯤꯕꯜ
ꯍꯥꯎ
ꯃꯣꯏ ꯑꯗꯩ ꯄꯨꯔꯥ ꯃꯣꯏꯁꯦ ꯈꯗꯔꯛ ꯈꯣꯟꯊꯔꯛꯀꯤ ꯃꯤ ꯉꯥꯛꯇꯅꯤꯗ ꯃꯣꯏ ꯉꯔꯥꯡ ꯀꯩꯅꯣ ꯇꯧꯋꯦꯕ ꯑꯩꯈꯣꯏꯁꯦ ꯆꯉꯦꯀꯣ
ꯑꯝ
ꯑꯗꯨꯒ ꯑꯗꯨꯒ ꯀꯩꯅꯣ ꯇꯧꯔꯦ ꯑꯩꯩꯁꯥ ꯃꯣꯏꯒꯤ ꯇꯤꯛꯀꯦꯠꯇꯨ ꯌꯦꯡꯍꯜꯂꯦꯕ ꯒꯦꯠ ꯆꯪꯐꯝꯗꯨꯀꯣ
ꯎꯝ
ꯇꯥꯕ꯭ꯔꯣ
ꯎꯝ
ꯇꯤꯀꯦꯠꯁ ꯌꯦꯡꯍꯜꯂꯦ ꯑꯗꯨꯒ ꯇꯤꯀꯦꯠ ꯌꯦꯡꯐꯝꯁꯤꯗ
ꯑꯟꯑꯣꯗꯤꯕꯜ
ꯀꯩ ꯀꯩ ꯀꯩ ꯎꯝ ꯎꯝ ꯃꯣꯏ ꯍꯥꯏꯔꯤꯁꯦ ꯑꯩꯈꯣꯏꯒꯤ ꯇꯦꯛꯀꯦꯠꯁꯤ ꯌꯦꯡꯕꯗ ꯑꯥꯏꯗꯤ ꯄꯨꯊꯣꯛꯑꯁꯤꯅꯦꯕ ꯀꯇꯩꯗꯤꯝ ꯂꯧꯗꯦꯕꯀꯣ ꯑꯟꯏꯟꯇꯦꯜꯂꯤꯖꯦꯕꯜ ꯒꯤꯅꯣ ꯐꯣꯔꯦꯟ ꯃꯥꯜꯂꯨꯔꯞꯖꯥꯠꯅꯤ ꯍꯣꯏ ꯂꯩꯔꯤꯗꯤ ꯀꯩ ꯌꯦꯡꯉꯦꯕ ꯍꯥꯏꯗꯤ ꯑ ꯑꯩꯈꯣꯏꯅ ꯀꯣꯟꯅ ꯄꯨꯊꯣꯛꯑꯣ ꯄꯨꯊꯣꯛꯑꯣ ꯇꯧꯅ ꯀꯥꯟꯁꯤꯗ ꯑꯩꯈꯣꯏꯁ ꯃꯅꯤꯄꯨꯔꯗꯩꯅ ꯍꯥꯏꯔꯤꯗꯣ ꯗꯨꯀꯥꯟꯊꯥꯖꯜꯂꯛꯏꯅꯦꯃꯤ ꯑꯃꯨꯣꯅꯤ ꯃꯣꯏꯗꯤ
ꯐꯣꯔꯦꯟ ꯑꯣꯏꯔꯒꯅ ꯀꯩꯗꯧꯗꯣꯏꯅꯣꯕ ꯃꯣꯏꯁꯤ
ꯑꯩꯒꯤꯕꯤꯌꯨ ꯍꯥꯏꯕ
ꯑꯣ ꯀꯩ ꯆꯥꯟꯅꯔꯤꯒꯦ ꯃꯣꯏꯕꯣ ꯀꯔꯤ ꯀꯔꯤ ꯀꯔꯤ ꯑꯦꯌꯥꯔꯄꯣꯔꯠꯇ ꯐꯣꯔꯦꯅꯔ ꯆꯦꯛ ꯇꯧꯕ ꯃꯤꯒꯤ ꯇꯥꯏꯞꯇ
ꯑꯦꯌꯔꯄꯣꯔꯠꯇ ꯇꯧꯕꯅꯦꯕ
ꯑꯦꯔꯄꯣꯔꯠꯇ ꯑꯦꯔ ꯄꯣꯔꯠꯅꯦꯅ ꯃꯣꯏꯒꯤ ꯇꯨꯔꯤꯁ ꯁꯄꯣꯠ ꯇꯕꯨ ꯀꯅꯥꯅꯗ ꯗꯨ ꯃꯣꯏ ꯃꯊꯧ ꯕꯂꯩꯒꯦ ꯇꯨꯕꯣ
ꯐꯠꯇꯗꯅ ꯌꯥ
ꯑꯟꯑꯣꯗꯤꯕꯜ
ꯒꯥꯟ ꯇꯥꯗꯦꯗꯃꯣꯏꯟ ꯇꯣꯏꯁꯤ
ꯆꯥꯕ ꯊꯕꯛ ꯅꯠꯇꯦꯗ
ꯊꯥꯡꯅ ꯃ ꯆꯥꯔꯤꯕ ꯄꯣꯠ ꯆꯩꯩꯅ
ꯎꯝ
ꯃꯣꯏꯁꯤ ꯃꯤꯗꯤ ꯌꯦꯡꯉꯣ
ꯎꯝ
ꯑꯦ ꯁꯤꯗꯤ ꯈꯪꯉꯝꯃꯣꯏꯍꯦ ꯒꯥꯏ ꯈꯜꯂꯝ ꯈꯜꯂꯒꯅꯦ
ꯎꯝ
ꯇꯧꯗꯣꯏꯅꯦ ꯃꯣꯏ ꯇꯧꯗꯣꯏꯁꯦ
ꯎꯝ
ꯑꯩꯈꯣꯏꯗꯤ ꯂꯣꯏ ꯈꯪꯕꯅꯤꯅ ꯃꯣꯏ ꯈꯗ꯭ꯔꯛꯇꯨ ꯌꯥꯗꯕ ꯍꯥꯏꯇꯥꯔꯦ
ꯎꯝ
ꯐꯣꯇꯣ ꯀꯥꯞꯄꯤꯒꯦ ꯐꯣꯇꯣ ꯀꯥꯞꯄꯤꯒꯦ ꯀꯣꯏꯇꯥꯟ ꯇꯥꯟꯗꯣꯏꯅꯤ ꯑꯟꯑꯣꯗꯤꯕꯜ
ꯐꯤꯒ ꯄꯥꯠꯄꯗꯣ
ꯍꯣꯏ ꯃꯤꯅ ꯀꯥꯞꯀꯅꯣ ꯃꯣꯏ ꯌꯥꯔꯣꯏꯗꯩꯅꯤ ꯑ ꯃꯌꯥ ꯅꯗ
ꯗꯃꯥ ꯂꯧꯒꯦ ꯍꯥꯏꯔꯛꯀꯅꯦꯕ
ꯏꯁ ꯄꯩꯁꯥꯗꯤ ꯏꯕꯣ ꯃꯣꯏꯗꯤ ꯀꯥꯟꯅꯔꯦ ꯐꯣꯇꯣ ꯈꯨꯟ ꯀꯥꯞꯄꯗ ꯆꯥꯃꯤ ꯂꯧꯔꯦ
ꯎꯝ
ꯃꯤ ꯑꯅꯤ ꯌꯦꯛꯅꯥꯔꯗꯤ ꯂꯣꯏꯔꯦꯅꯦ ꯐꯪꯉꯦꯅꯦ ꯑꯗꯣ
ꯑꯗꯨ ꯐꯔꯕꯗꯤ ꯋꯥꯅꯤꯅꯦ ꯑꯗꯨꯅꯤ ꯃꯣꯏꯇꯧꯔꯤꯁꯦ ꯃꯣꯏ ꯇꯧꯔꯣꯕꯤꯗꯣ
ꯑꯁ ꯑꯩꯁꯦ ꯏꯁꯥꯥꯁꯦ ꯏꯅꯨꯡ ꯅꯨꯡꯉꯥꯏꯇꯦꯅꯦ ꯑꯩ ꯍꯤꯞꯄꯝꯃꯤꯅꯦ
ꯂꯣꯏꯈꯔ꯭ꯦ
ꯈꯪꯗꯦꯗ ꯑꯩꯗꯤ ꯄꯤ ꯂꯣ ꯑꯣꯏꯕꯔꯥ ꯀꯩꯅꯣ ꯕꯥꯔꯥ ꯄꯠꯊꯩ ꯏꯁꯥꯁꯦ
ꯀꯩꯒꯤ ꯅꯥꯏꯔꯥ
ꯈꯡꯗꯦ ꯋꯥꯏꯌꯦ ꯗꯥꯏꯕꯇꯤꯁ ꯂ ꯈꯡꯗꯦ
ꯍꯤꯗꯛꯀꯨꯝꯕ ꯆꯇꯔꯣ
ꯑꯩꯁꯦ ꯅꯣꯏꯔꯦꯅ ꯗꯥꯏꯇꯤꯡ ꯈꯔ ꯇꯧꯕꯅꯤꯅꯦ ꯑꯗꯨꯏꯔꯥ ꯈꯪꯗꯔꯦ
ꯂꯣꯏꯗꯔ꯭ꯤ ꯑꯩꯈꯣꯏꯒꯤ
ꯑꯩ ꯏꯁꯥꯁꯦ ꯀꯌꯥꯝ ꯁꯨꯅꯤꯡꯗꯕꯤꯅ ꯑꯩ ꯂꯩꯁꯦ ꯋꯥꯔꯒ ꯑꯗꯨꯝ
ꯂꯝꯃꯔꯤꯅꯠꯇꯕ
ꯑꯗꯨꯁꯨ ꯌꯥꯒꯅꯤ
ꯑꯩꯗꯤ ꯆꯦ ꯀꯩꯅꯣ ꯇꯥꯌꯥꯏꯃꯥ ꯂꯥꯛꯑ ꯁꯅꯒꯦ ꯇꯧꯕꯅꯦ
ꯑꯣ ꯊꯕꯛꯇꯤꯃꯩꯅꯦ
ꯎꯝ ꯃꯥꯟꯅꯦ
ꯆꯥ ꯊꯣꯛꯑꯒ ꯑꯗꯨꯒ ꯋ꯭ꯁꯀꯥ ꯅꯥꯒꯩ ꯁꯤ ꯍꯣꯇꯦꯜ ꯑꯉꯥꯡ ꯂꯧꯕꯅꯦ ꯃꯣꯏ ꯇꯦꯟꯗꯣ ꯌꯥꯝ ꯂꯋꯥꯏꯗ ꯑꯣꯏ ꯂꯩꯔꯝꯃꯦ ꯍꯥꯏꯕꯥ ꯑꯁꯥꯏꯗ ꯇꯧꯔꯦ
ꯄꯨꯛ ꯆꯥꯟꯅꯕꯗꯤ ꯃꯣꯏꯅ ꯄꯤꯕ꯭ꯔꯣ ꯑꯗꯨꯝ ꯊꯣꯡꯖꯩꯔꯣ
ꯀꯦꯟꯇꯤꯟꯗ
ꯎꯝ
ꯎꯝ ꯍꯣꯏ ꯇꯧꯔꯣ ꯇꯧꯔꯣ ꯑꯗꯨꯗꯤ ꯑꯩꯁꯨ ꯂꯣꯏꯁꯜꯂꯨꯈꯤꯒꯦ
ꯍꯣꯏꯅ ꯗꯥꯗꯥ
ꯇꯧꯔꯛ